ꯇꯥꯔꯕꯣ
ꯇꯥꯏꯌꯦ ꯑꯩꯒꯤ ꯈꯣꯟꯖꯦꯜ ꯇꯥꯏꯀꯣ ꯐꯖꯅ ꯇꯥꯏꯀꯣ
ꯇꯥꯕ꯭ꫪꯣ
ꯇꯥꯏ ꯇꯥꯗꯕ꯭ꯔꯥ
ꯑꯣ ꯈꯤꯇꯪ ꯇꯞꯅ ꯇꯥꯕꯔꯥ ꯅꯪ ꯀꯩꯅꯣ ꯁꯤꯖꯤꯟꯅꯕ꯭ꯔꯥ
ꯎꯝ ꯑꯩꯅ ꯈꯔ ꯇꯞꯅ ꯉꯥꯡꯕꯒꯤꯅꯦ
ꯈꯔ ꯈꯔ ꯀꯟꯅ ꯈ ꯀꯟꯅ ꯉꯥꯡꯉꯣ ꯑꯩ ꯌꯥꯝ ꯅꯥ ꯄꯥꯡꯉꯤ꯫
ꯑꯥꯏꯁ꯫ ꯌꯥꯝ ꯀꯟꯅ ꯉꯥꯡꯕꯗꯤ ꯑꯩꯈꯣꯏ ꯑꯩꯈꯣꯏ ꯌꯨꯝ ꯑꯩꯈꯣꯏ ꯌꯨꯝꯗ ꯂꯩꯕ ꯃꯤꯁꯤꯡ ꯄꯨꯜꯂꯞ ꯇꯥꯔꯅꯤꯅꯦ ꯑꯩꯈꯣ ꯏꯕꯥꯅꯤ ꯁꯤꯀ꯭ꯔꯦꯠ ꯇꯣꯛ ꯇꯧꯕ ꯌꯥꯔꯣꯏꯅꯦ ꯁꯦꯁ꯫
ꯑꯦ꯫ ꯑꯗꯨꯗ ꯅꯪꯅ ꯉꯥꯡꯕꯗꯤ ꯀꯩꯁꯨ ꯀꯥꯏꯗꯦꯌꯦ ꯃꯤꯅ ꯃꯤꯅ ꯉꯥꯡꯕꯗꯣ ꯇꯥꯗ꯭ꯔ ꯂꯣꯏꯔꯦ꯫
ꯑꯗꯨꯕꯨ ꯑꯩꯅ ꯉꯥꯡꯗꯤ ꯑꯁꯤꯗ ꯂꯩꯕꯁꯤꯡꯗꯤ ꯇꯥꯈ꯭ꯔꯅꯤꯅ ꯌꯥꯝ ꯀꯟꯅ ꯉꯥꯡꯑꯗꯤ ꯍꯥꯏꯕ꯫
ꯑꯣꯀꯦ꯫
ꯐꯒꯤ ꯍꯥꯏꯕꯅꯤꯗ꯫ ꯎ ꯅꯪꯕꯨ ꯈꯜꯂꯒ ꯂꯩꯕꯅꯦ ꯅꯪꯒꯤ ꯋꯥ ꯅꯪꯒꯤ ꯋꯥꯈꯜꯅ ꯄꯤꯛ ꯊꯜꯂꯦ ꯅꯪꯕꯨ ꯈꯜꯂꯒ ꯂꯩꯕꯅꯦꯕ꯫
ꯑꯩꯁ꯫
ꯀꯩꯅ ꯃꯤꯅ ꯁꯦꯡ ꯁꯦꯡꯕ ꯍꯥꯏꯌ ꯅꯪꯅ ꯑꯩꯁ ꯍꯥꯏꯖꯤꯅ ꯀꯩꯅꯣ꯫
ꯀꯩꯀꯩ ꯋꯥꯈꯜ ꯈꯜꯂꯤꯅꯣꯅꯦ ꯑꯝꯇ ꯇꯥꯒꯦꯅ꯫
ꯉꯁꯥꯏꯗꯣ ꯅꯪ ꯎꯕ ꯑꯗꯨꯒꯤ ꯑꯁ ꯅꯪꯗꯣ ꯅꯨꯄꯤ ꯑꯃꯒꯤ ꯈꯨꯠ ꯄꯥꯏꯔꯒ ꯆꯠꯂꯝꯕ ꯑꯗꯨꯒꯤ꯫ ꯎꯝ
ꯑꯦ ꯑꯗꯨꯗꯤ ꯍꯥꯏꯖꯜꯂꯦꯗ ꯇ ꯇ ꯑꯇꯣꯞꯄ ꯅꯨꯄꯤ ꯑꯣꯏꯔꯝꯃꯣꯏꯗꯥ꯫
ꯁꯤ ꯁꯤ ꯅꯨꯄꯥꯁꯦ ꯑꯁ ꯅꯨꯄꯤ ꯑꯃꯒꯤ ꯈꯨꯠ ꯄꯥꯏꯔꯒ ꯂꯩꯔꯝꯃꯦ ꯑꯩ ꯍꯣꯔꯦꯟ ꯐꯖꯅ ꯅꯦꯠ ꯅꯦꯠꯈꯥꯏꯒꯦ ꯍꯥꯏꯅ ꯊꯝꯃꯒ ꯂꯥꯛꯄꯅꯤꯅꯦ ꯑꯗꯨꯒꯤꯅꯦ ꯑꯩ ꯍꯧꯖꯤꯛ ꯍꯥꯏꯔꯛꯏꯁꯦ꯫
ꯑꯦ ꯑꯩ ꯉꯁꯤ ꯅꯨꯄꯤ ꯀꯥ ꯆ ꯑꯗꯨꯗꯤ ꯏꯆꯟꯅꯨꯄꯤꯅꯦꯍꯦ꯫
ꯎꯝ ꯑꯣꯏꯔꯝꯃꯣꯏꯗ ꯅꯆꯟꯅꯨꯄꯤ ꯑꯣꯏꯔꯝꯔꯣꯏ꯫ ꯊꯥꯖꯕ ꯋꯥꯠꯂꯦꯀꯣ ꯍꯧꯖꯤꯛ ꯀꯥꯟ ꯄꯥꯈꯪꯁꯤꯡꯁꯦ꯫
ꯆꯠꯂꯦꯕ꯫
ꯍꯧꯖꯤꯛꯀꯥꯟꯒꯤ ꯄꯥꯈꯦꯡꯁꯤꯡꯁꯦ꯫
ꯑꯥ꯫
ꯅꯨꯡꯁꯤꯅꯕ ꯅꯨꯄꯤꯗꯁꯨ ꯏꯆꯟꯅꯨꯄꯤ ꯍꯥꯏꯔꯅꯤ꯫ ꯏꯆꯦ ꯍꯥꯏꯔꯅꯤ ꯏꯅꯥꯎꯅꯨꯄꯤ ꯀꯥꯏꯅꯒ꯫ ꯅꯨꯄꯥꯁꯤꯡꯅꯤ ꯀꯥꯗ꯭ꯔꯛ ꯃꯗ꯭ꯔꯛꯇꯣ ꯈꯪꯈ꯭ꯔꯦꯕ꯫
ꯑꯦ ꯑꯗꯨ ꯎ ꯅꯨꯄꯥꯗꯨꯗ ꯑꯩꯗꯤ ꯅꯠꯇꯦꯗ ꯄꯥꯈꯪ ꯂꯣꯏꯕ ꯑꯝꯇ ꯃꯥꯟꯅꯗꯕꯅꯤꯗ
ꯍꯣꯏ ꯑ ꯍꯧꯖꯤꯛꯒ ꯇꯥꯔꯦ
ꯑꯗꯨ ꯅꯪꯗꯤ ꯆꯥꯛ ꯆꯥꯔꯕꯣ ꯀꯃꯥꯏ ꯇꯧꯒꯦ
ꯑꯗ